ꯇꯥꯕꯔꯣ
ꯇꯥꯏꯌꯦ ꯇꯥꯏꯌꯦ
ꯀꯩꯇꯧꯋꯤꯅꯣ ꯑꯩꯔꯣ ꯐꯝꯃꯤꯌꯦ
ꯑꯩꯗꯣ
ꯑꯩꯁꯨ ꯐꯝꯃꯤꯌꯦ
ꯑꯩꯒꯤ ꯔꯨꯝꯗꯣ ꯃꯣꯠꯃꯟꯕꯒꯤ ꯐꯤ ꯊꯨꯞꯁꯤꯔꯥ ꯈꯜꯂꯒ ꯂꯩꯔꯝꯕꯅꯦ
ꯑꯩꯁꯨ ꯐꯤ ꯊꯨꯞꯅꯤꯡꯉꯥꯏ ꯂꯩꯌꯦ ꯇꯟꯃꯟꯗꯅ
ꯅꯪꯗꯤ ꯍꯟꯗꯛꯀꯥꯟꯁꯦ ꯀꯔꯤ ꯀꯔꯤ ꯇꯧꯔꯒ ꯂꯩꯕ꯭ꯔꯣ ꯐꯣꯟ ꯁꯨ ꯑꯝꯐꯥꯎ ꯐꯥꯎꯔꯛꯇꯦ
ꯑꯩꯗꯣ ꯕꯦꯂꯦꯟꯁ ꯐꯥꯎ ꯍꯥꯞꯅꯤꯡꯉꯥꯏ ꯄꯩꯁꯥ ꯂꯩꯇꯦ ꯑꯗꯨꯒꯤ ꯏꯁ ꯄꯥꯏꯒ ꯂꯩꯇ꯭ꯔꯦ
ꯆꯤꯟ ꯊꯤꯒꯅꯨ
ꯅꯪꯗꯤ ꯑꯩ ꯑꯁꯦꯡꯕ ꯍꯥꯏꯔꯁꯨ ꯊꯥꯖꯗꯦ
ꯅꯨꯆꯥ ꯅꯨꯨꯄꯥꯗꯤ
ꯑ ꯃꯄꯥꯟꯗ ꯁꯥꯅꯔ ꯂꯩ ꯃꯄꯥꯟꯗ ꯁꯥꯅꯔ ꯂꯩꯌꯦꯕ ꯑꯩꯒꯤꯗꯣ ꯔꯤꯆꯥꯔꯖ ꯔꯤꯁ ꯏꯁ ꯌꯥꯝ ꯐꯩ
ꯏꯆꯥꯗꯣ ꯇꯨꯝꯈ꯭ꯔꯦ ꯍꯥ
ꯑꯁ ꯐꯩꯌꯦꯕ ꯇꯨꯝꯕꯗꯣ ꯐꯩꯌꯦ ꯑꯩꯗꯣ ꯔꯤꯆꯥꯔꯖ ꯍꯥ
ꯀꯔꯤ ꯍꯥꯏꯕꯅꯣ
ꯑꯩꯗꯣ
ꯎꯝ
ꯔꯤꯆꯥꯔꯖ ꯍꯥꯞꯄꯐꯥꯎ ꯄꯩꯁꯥ ꯂꯩꯇꯦ ꯑꯗꯨꯒ ꯑꯩꯒꯤꯗꯣ
ꯀꯅꯥꯅ
ꯑꯁ ꯌꯥꯝ ꯐꯩꯀꯣ ꯃꯤꯗꯤ ꯃꯌꯥꯝꯕ ꯂꯩꯕ ꯍꯥꯏꯕꯁꯦ ꯁꯤꯅꯤ ꯀꯩꯅꯣ
ꯑꯗꯨꯅꯦ ꯑꯦ ꯑꯩꯗꯣ ꯗꯥꯗꯥ ꯑꯩꯈꯣꯏ ꯗꯥꯗꯥꯗ ꯄꯤ ꯄꯤꯗꯦꯕ ꯁꯨꯄꯤ ꯉꯁꯤꯗꯤ ꯄꯩꯁꯥꯗꯤ ꯄꯤꯌꯣꯀꯣ ꯍꯥꯏꯌꯦ
ꯅꯪ ꯂꯩꯔ ꯀꯥꯟꯗ ꯄꯤꯌꯨ ꯍꯥꯏꯕ꯭ꯔꯥ
ꯑꯦ ꯑ ꯑꯩ ꯂꯩꯔꯀꯥꯟꯗ ꯄꯤꯌꯣ ꯍꯣꯏ ꯄꯤꯒꯦ ꯍꯥꯏ
ꯌꯥꯝ
ꯎꯝ ꯋꯥ ꯉꯥꯡꯕꯕꯨꯗꯤ ꯐꯩꯌꯦ ꯑꯩꯈꯣꯏ ꯗꯗꯥꯁꯤꯡꯗꯣ ꯌꯥꯝ ꯉꯥꯡꯅꯕ ꯅꯨꯡꯉꯥꯏ
ꯎꯝ ꯌꯥꯝ ꯐꯩꯌ ꯌꯥꯝ ꯐꯩꯌ
ꯏꯁꯁ ꯅꯪꯁꯨ ꯗꯥꯥꯗꯥ ꯂꯩ ꯅꯪ ꯗꯥꯗꯥ ꯂꯩ ꯁꯤꯗꯤ
ꯑꯁ ꯑꯩꯈꯣꯏꯒꯤꯗꯤ ꯌꯥꯝ ꯈꯦꯠꯅꯩꯗꯅ
ꯈꯦꯠꯅꯗꯦꯗ ꯅꯣꯏꯅ
ꯑꯩꯈꯣꯌꯗꯤ ꯏꯉꯣꯟꯗꯒꯤ ꯂꯩꯇ꯭ꯔꯥꯗꯤ ꯂꯩꯇ꯭ꯔꯦꯗꯅ
ꯅꯣꯏꯗꯤ ꯍꯥꯏꯗꯕꯩꯅꯦ ꯅꯣꯏꯗꯤ ꯍꯥꯏꯗꯕꯒꯤꯅꯦꯕ
ꯄꯩꯁꯥ ꯊꯣꯛꯇꯕꯩꯅꯦ ꯅꯌꯥꯝꯕꯗꯤ ꯄꯩꯁꯥ ꯂꯩꯕ ꯃꯥꯜꯂꯦꯀꯣ
ꯊꯣꯛꯇꯦ ꯀꯥꯗꯥꯏ ꯊꯣꯛꯄ꯭ꯔꯥ ꯑꯩꯈꯣꯏ ꯗꯥꯗꯥ ꯅꯣꯏ ꯗꯥꯗꯥꯅꯦ ꯄꯩꯁꯥ ꯌꯥꯝ ꯇꯥꯜꯂꯤꯗꯣ ꯑꯩꯈꯣꯏ ꯗꯥꯥꯗꯥ ꯌꯨꯝꯗ ꯈꯛꯇ ꯂꯩꯌꯕꯕꯨ ꯃꯥꯏ ꯄꯩꯁꯥ ꯂꯩꯌ
ꯅꯨꯄꯤ ꯑꯉꯥꯡ ꯂꯩꯩꯕꯅꯤꯅ ꯅꯨꯄꯤ ꯑꯉꯥꯡꯗ ꯂꯣꯏꯅ ꯆꯜꯂꯤꯅꯦ
ꯑꯗꯨꯁꯨ ꯑꯣꯏꯔꯝꯒꯅꯤ ꯑꯩꯁꯨ ꯍꯌꯦꯡ ꯋꯥꯏ ꯃꯥ ꯃꯆꯥ ꯃꯇꯨ ꯊꯤꯔꯗꯤ ꯍꯥꯏꯕꯒ ꯌꯥꯔꯔꯣꯏꯗ ꯑꯩꯈꯣꯏꯁꯨ ꯈꯪꯉꯤ ꯃꯥꯀꯣ ꯄꯩꯁꯥ ꯅꯨꯄꯤ ꯑꯉꯥꯡ ꯂꯩꯕꯗꯤ ꯄꯩꯁꯥ
ꯅꯌꯥꯝꯕꯗꯣ ꯅꯨ ꯆꯍꯤ ꯀꯌꯥ ꯁꯨꯔꯒꯦ
ꯈꯪꯗꯦꯕ ꯀꯌꯥ ꯑꯣꯏꯔꯝꯒꯅꯤ
ꯅꯨꯄꯤ ꯊꯤꯕ ꯃꯇꯝꯅꯤ ꯌꯥꯔꯦꯀꯣ
ꯌꯥꯔꯦ ꯄꯩꯁꯥ ꯂꯩꯇꯕꯩꯅꯦ
ꯅꯨꯄꯤ ꯊꯤꯕ ꯂꯨꯍꯣꯡꯗꯕꯤꯗ ꯂꯨꯍꯣꯡꯗꯕꯤꯗ ꯆꯦꯟꯕꯗꯤ ꯌꯥꯝ ꯇꯥꯔꯤꯗ
ꯑꯁ ꯑꯗꯨ ꯑꯣꯏꯔꯁꯨ ꯄꯩꯁꯥ ꯂꯩꯇꯦ ꯍꯥꯏꯌꯦ ꯄꯩꯁꯥ ꯂꯩꯇꯕꯁꯨ ꯀꯣ ꯌꯥꯝ ꯂꯩꯇꯕꯅꯤ
ꯂꯩꯇꯕꯒ ꯂꯥꯏꯔꯦ ꯍꯌꯦꯡ ꯋꯥꯏ ꯍꯌꯦꯡ ꯋꯥꯏ ꯄꯥꯈꯪ ꯍꯅꯨ ꯀꯥꯟꯗ ꯅꯨꯄꯤ ꯊꯤꯅꯤꯡꯉꯁꯨ ꯊꯤꯕ ꯐꯪꯉꯣ ꯍꯧꯖꯤꯛ ꯃꯇꯝ ꯆꯥꯔꯤꯉꯩꯗ ꯅꯣꯏꯅ ꯈꯔ ꯁꯦꯝꯕꯤꯈ꯭ꯔꯣꯅꯦ
ꯑꯁ ꯁꯦꯝꯕꯤꯅꯤꯡꯉꯥꯏꯁꯨ ꯂꯩꯇꯦꯗ ꯑꯩ ꯈꯪꯅꯕꯒ ꯂꯩꯇꯦ
ꯅꯠꯇꯦ ꯃꯥꯅ ꯈꯪꯅꯔꯤꯕꯗꯣ ꯄꯨꯔꯛꯑꯣ ꯈꯣꯠꯂꯣ ꯑꯗꯨꯝ ꯍꯥꯏꯔꯣꯕ ꯍꯌꯦꯡꯋꯥꯏ ꯍꯟꯅꯨꯔꯀꯥꯟꯗ
ꯑꯩꯈꯣꯏ ꯃꯃꯥ ꯑꯩꯈꯣꯏ ꯃꯃꯥꯕꯥꯅ ꯌꯥꯗꯕꯀꯣ ꯑꯩꯈꯣꯏ ꯄꯥꯕꯨꯡꯁꯨ ꯌꯥꯗꯦ ꯑꯩꯈꯣꯏ ꯃꯥꯁꯨ ꯌꯥꯗꯦ
ꯀꯔꯤꯕꯣ ꯃꯥꯅ ꯀꯣꯏꯕ ꯅꯨꯄꯤꯗꯣ
ꯈꯪꯗꯦ ꯃꯥ ꯀꯣꯏ ꯃꯥ ꯅꯨꯄꯤ ꯀꯣꯏꯕ꯭ꯔꯥꯅꯦ ꯀꯣꯏꯔꯝꯃꯣꯏ
ꯅꯪ ꯅꯪ ꯅꯪ ꯅꯪ ꯅꯃꯥꯅ ꯅꯨꯄꯥꯅ ꯅꯨꯄꯤ ꯊꯤꯔꯛꯀꯅꯣ ꯍꯥꯏꯕ
ꯄꯩꯁꯥ ꯂꯩꯇꯦ ꯍꯥꯏ ꯑꯩꯈꯣꯏ ꯗꯥꯗꯥ ꯑꯍꯥꯟꯕꯒꯤꯗꯤ ꯑꯩꯈꯣꯏ ꯃꯥꯅ ꯊꯤꯒꯦ ꯍꯥꯏ ꯅꯨꯄꯤꯗꯣ
ꯃꯥ ꯌꯥꯕ꯭ꯔꯣ
ꯑꯧ ꯌꯥꯒꯅꯤꯗ ꯃꯥꯅ ꯊꯤꯕꯗꯤ ꯌꯥꯔꯣꯏꯌꯦ ꯑꯩꯈꯣꯏ ꯃꯥꯒ ꯆꯥꯟꯅꯗꯕꯗꯤ ꯑꯩꯈꯣꯏ ꯗꯥꯗꯥꯗꯤ ꯌꯥꯝ ꯄꯡꯉꯤꯗꯨꯗꯤ ꯅꯠꯇ꯭ꯔꯣ
ꯄꯡꯉꯦ ꯀꯅꯥ ꯈꯪꯕ꯭ꯔꯥ ꯂꯥꯛꯑꯗꯤ ꯃꯥꯅ ꯂꯣꯏꯅ ꯀꯩꯅꯣ ꯇꯧꯕꯗꯤ ꯀꯅꯥ ꯈꯪꯉꯤ
ꯏꯁ ꯏꯁ ꯑꯗꯨꯗꯤ ꯑꯣꯏꯊꯣꯛꯇꯕꯅꯦ ꯍꯧꯖꯤꯛꯐꯥꯎ ꯅꯨꯄꯤ ꯂꯥꯛꯇ꯭ꯔꯤꯉꯥꯏꯁꯤꯐꯥꯎ ꯀꯩꯅꯣ ꯇꯧꯔꯒ ꯃꯥꯏ ꯅꯨꯄꯥ ꯂꯥꯛꯑ ꯃꯥꯏ ꯅꯨꯄꯤ ꯂꯥꯛꯑꯗꯤ ꯃꯥꯏ ꯅꯨꯄꯤ ꯍꯥꯏꯕꯁꯤꯗꯤ ꯂꯣꯏ ꯏꯟꯅꯤ ꯑꯣ ꯃꯥꯏ ꯅꯨꯄꯤ ꯋꯥ ꯏꯟꯒꯅꯨ ꯍꯥꯏꯕ ꯋꯥꯗꯤ ꯅꯠꯇꯦꯕꯀꯣ ꯑꯗꯨ ꯃꯥꯏ ꯅꯨꯄꯤꯒꯤꯁꯨ ꯈꯜꯂꯣ ꯃꯌꯨꯝꯒꯤꯁꯨ ꯈꯜꯂꯣ ꯍꯥꯏꯕꯅꯤ ꯃꯥꯗꯤꯀꯣ ꯑꯁꯦꯡꯕꯅꯦ ꯑꯩ ꯈꯪꯉꯦ ꯃꯒꯨꯟꯗꯣ ꯃꯥ ꯅꯨꯄꯤ ꯍꯦꯛ ꯊꯤꯔꯕ ꯃꯥꯏ ꯒꯣ ꯈꯟ ꯈꯜꯂꯣꯏ ꯑꯩꯗꯤ ꯈꯪꯉꯦ
ꯃꯥ ꯀꯩꯅꯣ ꯅꯨꯄꯤꯗꯤ ꯀꯣꯏꯕ꯭ꯔꯣ
ꯀꯣꯏꯔꯝꯃꯣꯏꯗ ꯎ
ꯑꯩꯈꯣꯏ ꯈꯨꯟꯗ ꯑꯩꯈꯣꯏ ꯈꯨꯟꯗ ꯃꯥ ꯑꯩꯈꯣꯏ ꯈꯨꯟꯗ ꯂꯥꯛꯄꯗꯣ
ꯎꯝ
ꯑꯗꯨ ꯅꯨꯄꯤꯗꯣ ꯀꯣꯏ ꯀꯣꯏꯌꯦ ꯍꯥꯏꯕꯗ
ꯅꯣꯏ ꯈꯨꯟꯗ ꯂꯥꯛꯄꯒ ꯅꯥꯔꯣꯅꯦ
ꯍꯣꯏ ꯃꯅꯤꯡꯔꯣꯝ ꯑꯥ ꯃꯅꯤꯡꯔꯣꯝ ꯈꯣꯏꯗ ꯎꯝ ꯂꯩꯕꯗꯣ ꯑꯗꯨꯗꯣ ꯀꯣꯏꯔꯝꯃꯦ ꯍꯥꯏꯌꯦꯅꯦ
ꯅꯣꯏ ꯌꯨꯝꯒꯤ ꯃꯊꯛꯇꯔꯣ
ꯅꯠꯇꯦꯍꯦ ꯅꯣꯏ ꯅꯣꯏꯔꯣꯝꯒꯤ ꯑꯥ ꯃꯈꯥꯔꯣꯝꯗ ꯂꯥꯁ ꯇꯥꯕꯗꯣ
ꯀꯅꯥꯔ
ꯂꯥꯁ ꯇꯥꯕ ꯌꯨꯝꯗꯣ ꯑꯗꯨꯒꯤ ꯅꯨꯄꯤꯗꯣ ꯀꯣꯏꯔꯝꯃꯦ ꯍꯥꯏ ꯑꯗꯨ ꯂꯧꯔꯝꯃꯗꯤ ꯐꯒꯗꯕ
ꯑꯩꯈꯣꯏ ꯈꯨꯟꯒꯤꯔꯣ
ꯍꯣꯏ
ꯑꯩꯈꯣꯏ ꯈꯨꯟꯒꯤ ꯀꯅꯥ ꯈꯣꯏ ꯂꯥꯛ
ꯃꯆꯥ ꯅꯨꯨꯄꯥ ꯑꯃ ꯂꯩꯕꯗꯣ ꯃꯆꯥ ꯅꯨꯨꯄꯥ ꯑꯃ ꯂꯩꯕꯗꯣ
ꯑꯣ ꯑꯣ ꯑꯣ ꯑꯣ ꯑꯦꯁ ꯅꯨꯄꯤꯗꯨ ꯌꯥꯗꯦ ꯍꯥꯏ
ꯑꯦ ꯌꯥꯏ ꯍꯥꯏ ꯃꯥꯥꯏ ꯍꯧꯖꯤꯛ ꯂꯧꯅꯔꯤꯕ ꯅꯨꯄꯥꯗꯨꯅ ꯃꯕꯥꯅꯤ ꯈꯟꯅꯩ ꯍꯥꯏꯌꯦ ꯅꯪ ꯂꯧꯔꯣ ꯅꯪ ꯂꯧꯔꯣ ꯑꯁ ꯅꯪ ꯀꯣꯏꯔꯣ ꯅꯪ ꯂꯧꯔꯣ ꯑꯗꯨꯝ ꯃꯁꯥ ꯃꯁꯥ ꯑꯗꯨꯝ ꯍꯥꯏꯅꯕ ꯖꯥꯠꯅꯦ ꯑꯗꯨꯒ ꯅꯪ ꯅꯌꯥꯝꯕꯅ ꯂꯧꯗꯕꯤꯗ ꯑꯗꯨ ꯅꯨꯄꯥꯗꯨꯅ ꯀꯣꯏꯕ ꯃꯥꯜꯂꯦ ꯅꯪ ꯂꯧꯔꯣ ꯅꯪ ꯂꯧꯔꯣ ꯑꯗꯨꯝ ꯍꯥꯏꯌꯦ ꯍꯥꯏꯌꯦ ꯑꯃꯅꯁꯨ ꯑꯃꯅꯁꯨ ꯅꯨꯄꯤꯗꯨꯅꯗꯤ ꯌꯥꯕꯖꯥꯠꯅꯤ ꯍꯥꯏ ꯍꯥꯏꯕꯗꯤ ꯅꯪ ꯅꯪꯒꯤ ꯅꯌꯥꯝꯕꯗꯣ ꯅꯤꯁꯥ ꯄꯨꯁꯥꯒꯨꯝꯕ ꯆꯥꯗꯦꯗꯅ ꯇꯥꯕ꯭ꯔꯣ ꯇꯥꯕ꯭ꯔꯣ ꯍꯜꯂꯣ
ꯂꯐ
ꯇꯥꯕ꯭ꯔꯣ ꯇꯥꯏꯌꯦ ꯇꯥꯢꯌꯦ
ꯇꯥꯕ꯭ꯔꯣ ꯑꯥꯎ ꯇꯥꯏꯌꯦ ꯑꯁ ꯑꯃꯗꯣ ꯌꯥꯝꯅꯗꯤ ꯅꯨꯡꯁꯤꯗꯕ ꯃꯜꯂꯤꯗ ꯅꯨꯄꯤꯗꯣ ꯑꯩꯈꯣꯏꯗꯤ ꯌꯥꯝ ꯏꯅꯥꯛ ꯈꯨꯟꯗꯕꯅꯤꯅ